ꯏꯆꯦ
ꯑꯥ
ꯆꯥꯛ ꯆꯥꯔꯕꫭ ꯏꯆꯦ
ꯑ ꯍꯧꯖꯤꯛꯅ ꯆꯥꯕ ꯂꯣꯏꯔꯒ ꯐꯃꯨꯝꯗ ꯐꯝꯗꯤꯌꯦ ꯅꯪꯗꯤ
ꯅꯪꯒꯤ ꯈꯣꯟꯖꯦꯜꯁꯦ ꯇꯥꯕꯗ ꯍꯦꯟꯁꯥꯡ ꯌꯥꯝ ꯍꯥꯎꯇꯕ ꯃꯥꯜꯂꯤꯗ ꯈꯪꯉꯦ ꯅꯪꯒꯤ ꯈꯣꯟꯖꯦꯜꯗꯨꯗ ꯈꯪꯉꯦ
ꯆꯥꯛ ꯌꯦꯟꯁꯥꯡ ꯊꯣꯡꯗꯕꯤꯗ ꯁꯤ ꯃꯦꯜꯆꫭꯠꯇ ꯆꯥꯛ ꯌꯦꯟꯁꯥꯡ ꯅꯤꯔꯒ ꯆꯥꯔꯅꯤ
ꯈꫭꯏꯁꯨ ꯉꯁꯥꯏꯅ ꯆꯥꯕ ꯂꯣꯏꯔꯦ ꯋꯥꯏꯁꯤꯠ ꯇꯧꯔꯦ ꯉꯥ ꯊꯣꯡꯕ ꯆꯥꯏ ꯑꯩꯗꯤ ꯃꯍꯤ ꯈꯛꯇꯅꯤ ꯆꯥꯕ ꯈꯪꯉꯦꯅ ꯑꯩꯗꯤ
ꯍꯥꯎꯕꯅꯤ ꯍꯥꯎꯑꯦꯅꯦꯍꯦ ꯉꯥꯗꯤ
ꯑꯩꯗꯤ ꯆꯥꯕ ꯍꯩꯇꯦ ꯑꯗꯨꯒꯤ ꯃꯍꯤ ꯈꯛꯇ
ꯃꯔꯨ ꯌꯥꯎꯗꯕ ꯉꯥ ꯂꯧꯑꯣ ꯌꯥꯗ꯭ꯔꯥ
ꯃꯣꯏꯗꯤ ꯑꯍꯥꯎꯕꯗꯣ ꯆꯥꯅꯤꯡꯕ ꯑꯔꯥꯎ ꯍꯥꯏꯕ꯭ꯔꯥ
ꯔꯧꯗꯤ ꯈꯪꯗꯦ ꯍꯣꯏ ꯔꯧ ꯃꯤ ꯉꯥ ꯆꯥꯅꯤꯡꯕ ꯃꯤ ꯁꯤꯡꯗꯤ ꯔꯧ ꯔꯧ ꯔꯧ ꯍꯥꯏꯒ ꯂꯩꯅꯦ ꯑꯩꯗꯤ
ꯑꯩꯗꯤ ꯃꯥꯒꯤ ꯀꯔꯤꯅꯣ ꯂꯩꯕ ꯉꯥꯗꯨ ꯆꯥꯅꯤꯡꯗꯦ ꯆꯥꯕ ꯍꯩꯇꯦ ꯃꯥꯒꯤ ꯕꯣꯟꯁ ꯌꯥꯝꯕꯗꫭ ꯍꯣꯏ ꯌꯨꯝꯗꯅꯦ
ꯎꯝ
ꯌꯨꯝꯗ ꯂꯩꯇ꯭ꯔꯗꯤ ꯀꯗꯥꯏꯗ ꯂꯩꯌꯨ ꯍꯥꯏꯕꯅ‌ꯣ ꯕ‌ꯦꯕꯤ
ꯅꯪꯗꯤ ꯑꯦꯚ꯭ꯔꯤꯋꯦꯔꯅꯤꯅ
ꯑꯦ ꯑꯥꯐꯇꯔꯅꯨꯟꯗꯅꯤꯍꯦꯛ ꯑꯩ ꯃꯄꯥꯟ ꯊꯣꯛ
ꯎꯝ ꯑꯣ ꯎꯝ ꯐꯩꯌ‌ꯦ ꯐꯩꯌ‌ꯦ ꯂꯥꯏꯔꯤ ꯂꯥꯏꯔꯤꯛ ꯄꯥꯎ ꯐꯔ꯭ꯤꯗ ꯂꯩꯒꯅꯨ
ꯀ꯭ꯔꯤ ꯄꯥꯅꯉꯥꯗ
ꯅꯪ ꯕꯦꯛꯁꯨ ꯊꯅꯥꯏ ꯂꯩꯗꯣ ꯑꯣ ꯆꯥꯟꯗ꯭ꯔꯄꯨꯇꯤꯗ ꯄꯥꯔꯣꯅ ꯂꯥꯏꯔꯤꯛ ꯂꯩꯗꯅ
ꯑꯗꯨ ꯆꯥꯠ ꯒꯤ ꯄꯤ ꯇꯤꯗꯁꯨ ꯄꯅꯤꯉꯥꯏ ꯁꯤꯂ‌ꯦꯄꯥꯁ ꯂꯩꯇ‌ꯦ
ꯃꯤꯗ‌ꯣ
ꯅꯤꯅꯤꯡꯁꯦ ꯍꯧꯖꯤꯛ ꯅꯤꯕ ꯃꯇꯝ ꯂꯥꯛꯇ꯭ꯔ‌ꯦ
ꯍꯟꯗꯛꯇꯤ ꯊꯣꯛ ꯍꯟꯗꯛꯁꯨ ꯑꯃꯨꯛ ꯊꯣꯛꯇ꯭ꯔꯗꯤ ꯅꯪ ꯅꯪꯒꯤ ꯃꯤꯡ ꯑꯩꯅ ꯊꯣꯟꯕꯤꯔꯅꯤ
ꯍꯟꯗꯛ ꯑꯃꯨꯛ ꯊꯣꯛꯑꯗꯤ ꯊꯣꯛꯑꯦ ꯗꯔꯀꯥꯔ ꯇꯥꯗꯦ ꯊꯣꯛꯑꯅꯤ
ꯊꯣꯛꯅꯤꯡꯈ꯭ꯔꯒ ꯊꯣꯛ ꯊꯣꯛꯅꯤꯡꯗ꯭ꯔꯒ ꯇꯣꯛ ꯄꯩꯁꯥ ꯇꯥꯜꯂꯅꯤ ꯂꯣꯏꯔꯦ ꯗꯔꯀꯥꯔ ꯇꯥꯗꯦ ꯑꯗꯨꯒꯨꯝꯕ ꯁꯥꯔꯇꯤꯐꯤꯀꯦꯠꯅ ꯃꯤ ꯆꯥꯎꯕ ꯑꯣꯐꯤꯁꯥꯔꯁꯨ ꯑꯣꯏꯔꯣꯏꯗꯕꯅꯦ
ꯑꯦ ꯑꯗꯨꯃꯥꯏꯅ ꯍꯥꯏꯅ ꯁꯥꯔꯇꯤꯐꯤꯀꯦꯠꯁꯨ ꯌꯥꯝ ꯗꯔꯀꯥꯔ ꯂꯩꯕꯅꯤ ꯃꯔꯛ ꯃꯔꯛꯇ
ꯑ‌ꯣꯐꯤꯁꯔ ꯑꯣꯏꯔꯣꯏꯌ‌ꯦ
ꯑꯣꯐꯤꯁꯥꯔ ꯅꯠꯇꯦ ꯋꯥꯏ ꯁꯦꯠꯄꯒꯤꯁꯨ ꯍꯥꯎꯁ ꯀꯤꯞꯄꯤꯡꯒꯤꯁꯨ ꯕꯤ ꯑꯦꯒꯤ ꯁꯥꯔꯇꯤꯐꯤꯀꯦꯠꯅ ꯌꯦꯡꯅꯤꯕ
ꯕꯤ ꯑꯥ ꯂꯣꯏꯔꯒ ꯍꯥꯎꯁ ꯀꯤꯞꯄꯤꯡ ꯋꯥꯏꯁꯤꯠꯄ ꯇꯧ
ꯃꯤ ꯍꯥꯎꯁ ꯀꯤꯞꯄꯤꯡꯗ ꯂꯥꯈ ꯑꯃ ꯑꯅꯤꯅꯦ
ꯇꯥꯎꯗ‌ꯣꯔ‌ꯦ
ꯑꯩꯗꯤ ꯇꯧꯅꯤꯡꯉꯤ ꯍꯣꯇꯦꯜ ꯑꯆꯧꯕꯗ
ꯇꯧꯅꯤꯡꯗꯦ ꯑꯩꯗꯤ ꯍꯣꯇꯦꯜꯒꯤ ꯊꯕꯛ
ꯎꯝ ꯑꯩꯗꯨ ꯑꯣꯖꯥ ꯁꯛꯇꯧ ꯇꯧꯔ‌ꯣꯏ
ꯃꯆꯥ ꯇꯧꯕꯅ ꯈꯔ ꯐꯔꯦ ꯃꯤꯒꯤ ꯃꯤꯅꯥꯏ ꯑꯣꯏꯔꯁꯨ ꯈꯔ ꯑꯩꯈꯣꯏꯒꯤ ꯑꯣꯖꯥ ꯇꯧꯕꯅ ꯈꯔ ꯐꯩꯌꯦꯅ
ꯑꯣꯖꯥ ꯇꯧꯕ ꯐꯩ ꯍꯥꯏꯕꯁꯦ ꯍꯥꯏꯕꯤꯒꯦꯀꯣ ꯑꯩꯈꯣꯏꯕꯨ ꯃꯤꯅ ꯔꯦꯁ ꯄꯦꯛ ꯇꯧꯋꯦ ꯁꯤ ꯈꯛꯇꯅꯦ ꯅꯪ ꯋꯥꯕꯒꯤ ꯑ ꯋꯥꯕ ꯑ ꯀꯔꯤ ꯍꯥꯏꯁꯤꯔꯥ ꯁꯦꯂꯔꯤꯗꯣ ꯐꯪꯗꯦꯕ ꯌꯧꯗꯦꯕ ꯌꯥꯝ ꯋꯥꯒꯅꯤ ꯅꯪ ꯀꯣꯏꯁꯟ ꯑꯟꯁꯔ ꯁꯦꯝꯒꯅꯤ ꯂꯦꯁꯟ ꯄ꯭ꯂꯥꯟ ꯇꯧꯒꯅꯤ ꯋꯥꯊꯤ ꯄꯦꯔꯦꯟꯁꯅ ꯆꯥꯒꯅꯤ ꯐꯥꯎꯗ ꯆꯥꯎ ꯏ ꯍꯟꯗꯛꯀꯥꯟꯒꯤ ꯑꯉꯥꯡ ꯊꯊꯥ ꯅꯠꯇꯦ ꯅꯪ ꯀꯞꯅꯤꯡꯒꯅꯤꯀꯣ
ꯁꯤꯗ ꯇꯧꯕꯒꯤꯅꯤ ꯃꯄꯥꯟꯂꯣꯝꯒꯤ ꯃꯆꯥꯁꯤꯡꯗꯤ ꯑꯗꯨꯃꯥꯏ ꯇꯧꯔꯣꯏ
ꯃꯄꯥꯥꯟ ꯃꯄꯥꯟꯗꯅ ꯍꯦꯟꯅ ꯁꯥꯊꯤꯕ ꯑꯁꯦ ꯑꯈꯣꯏꯗꯗꯤ ꯐꯕꯩ ꯋꯥꯅꯦ ꯑꯈꯣꯏꯒꯤꯗ ꯈꯔ ꯐꯔꯦ ꯃꯄꯥꯟꯒꯤ ꯑꯣꯖꯥꯗ ꯐꯨꯕꯒꯤ ꯀꯩꯀꯩꯅꯣ ꯌꯥꯝ ꯊꯣꯛꯄꯗꯣ ꯎꯗꯕꯔꯥ ꯅꯪ
ꯑꯗꯨꯗꯤ ꯐꯨꯔꯣꯏꯅ ꯈꯣꯏꯗꯤ ꯑ ꯃꯄꯥꯟꯒꯤ ꯑꯣꯖꯥꯁꯤꯡ ꯐꯨꯕꯒꯤꯅꯦ ꯃꯣꯏ ꯃꯄꯥꯟ ꯂꯣꯝꯅ ꯑꯈꯣꯏ ꯑꯈꯣꯏ ꯅꯣꯗꯤꯁꯀꯤ ꯃꯤ ꯄꯥꯝꯅꯕꯅꯦ
ꯋꯥꯗꯤ ꯋꯥꯕꯅꯦꯀꯣ
ꯍꯟꯗꯛ ꯁ꯭ꯀꯨꯜ ꯑꯃ ꯁꯥꯝꯃꯦ ꯗꯨ ꯂꯣꯏꯔꯒ
ꯌꯨ
ꯇꯌꯣꯡ ꯇꯧꯈꯔ ꯆꯈꯔꯒꯦ ꯃꯤꯒꯤ ꯁꯨꯔꯨꯛ ꯃꯤꯒꯤ ꯥꯃꯈꯥꯗ ꯊꯔꯣꯛ ꯊꯕꯥꯛ ꯇꯧꯔꯒ ꯇꯨꯝꯕ ꯄꯦꯟꯗꯕ ꯑꯗꯨꯒꯨꯝꯕ ꯇꯧꯕ ꯁꯔꯨꯛ ꯗꯤ ꯑꯣꯖꯥ ꯇꯧꯒꯅꯤ ꯐꯩ ꯑꯈꯣꯏꯒꯤꯁꯨ ꯀꯥꯅꯥꯕ ꯐꯪꯕ
ꯑꯣ ꯑꯣꯖꯥ ꯇꯧꯔꯒꯁꯨ ꯑꯩꯗꯤ ꯈꯪꯈ꯭ꯔꯦꯀꯣ ꯇꯨꯝꯕ ꯇꯨꯝꯕꯁꯨ ꯌꯥꯝ ꯋꯥꯕꯅꯦ
ꯅꯪꯗꯤ ꯋꯥꯔꯗꯦꯟ ꯇꯧꯕꯒꯤꯅꯤꯅ
ꯅꯠꯇꯦ ꯑꯩ ꯆ ꯑꯩꯁꯨ ꯌꯥꯝꯅ ꯆꯪꯈ꯭ꯔꯦ ꯀ꯭ꯂꯥꯁ ꯇꯦꯟ ꯐꯥꯎ ꯁꯞꯁꯇꯤꯇ꯭ꯌꯨꯠ ꯑꯣꯏꯔꯒ ꯁꯞꯁꯇꯤꯇ꯭ꯌꯨꯠ ꯈꯛꯇ ꯆꯠꯄꯗꯨꯁꯨ ꯌꯥꯝ ꯋꯥꯏꯕ ꯑꯗꯣ ꯑꯩ ꯌꯦꯡꯕꯗꯁꯨ ꯈꯪꯉꯦꯅ ꯎꯄꯥꯏ ꯂꯩ ꯄꯒꯤ ꯇꯧꯕꯅꯦ ꯃꯣꯏꯗꯣ ꯍꯣꯏ ꯃꯥ ꯃꯥꯒꯤ ꯑꯄꯥꯝꯕꯅꯤꯀꯣ ꯑꯗꯨ ꯑꯣꯏꯔꯁꯨ ꯋꯥꯗꯤ ꯋꯥꯕꯗꯣ
ꯃꯤꯒꯤ ꯃꯈꯥꯗ ꯊꯕꯛ ꯇꯧꯔꯒ ꯑꯁꯤ
ꯑꯗꯨꯁꯨ ꯃꯤ ꯃꯈꯥꯅꯤꯅꯦ ꯑꯦ ꯅꯪ ꯄ꯭ꯔꯤꯟꯁꯤꯄꯥꯜ ꯃꯈꯥꯗ ꯂꯩꯒꯅꯤꯅꯦꯅ
ꯈ ꯑꯣꯏꯔꯁꯨ ꯑꯣꯖꯥ ꯇꯧꯕꯅꯗꯤ ꯐꯩꯅ ꯂꯥꯏꯠ ꯋꯥꯛꯇꯣ ꯗꯤꯐ꯭ꯔꯦꯟꯁꯤꯌꯦ ꯑꯣꯏꯔꯗꯤ ꯃꯤꯒꯤ ꯐꯟ ꯔꯦꯁꯇꯨꯔꯥꯟꯗꯔꯥ ꯍꯣꯇꯦꯜ ꯆꯥꯎꯕꯗ ꯇꯧꯔꯒ ꯃꯤꯒꯤ ꯆꯥꯛ ꯆꯥꯕ ꯃꯤꯒꯤ ꯂꯨꯈꯥꯛ ꯁꯣꯠ ꯁꯦꯡꯕ ꯁꯨꯔꯨꯛ ꯗꯤ ꯑꯣꯖꯥ ꯇꯧꯕꯅ ꯐꯩ
ꯑꯩꯗꯤ ꯈꯪꯈ꯭ꯔꯕꯒꯤ ꯇꯧꯅꯤꯡꯗ꯭ꯔꯦ
ꯁꯤ ꯍꯦ ꯕꯔꯝ
ꯇꯧ ꯇꯧꯒꯦ ꯇꯧꯔꯗꯤ ꯇꯧꯒꯦ ꯇꯧꯔꯗꯤ ꯄ꯭ꯔꯣꯐꯦꯁꯔꯁꯀꯨꯝꯕ ꯂꯦꯛ ꯁꯔꯒꯨꯝꯕꯗꯤ ꯍꯣꯏ ꯌꯥꯝ ꯐꯩꯌꯦ ꯑꯗꯨꯕꯨ ꯍꯥꯏ ꯁ꯭ꯀꯨꯜ ꯒꯤꯒꯨꯝꯕ ꯄ꯭ꯔꯥꯏꯃꯔꯤ ꯒꯤꯒꯨꯝꯕꯗꯤ ꯑꯦ ꯋꯥꯕꯅ
ꯁꯤꯗ ꯋꯥꯕꯒꯤꯅꯦ ꯑꯥ ꯑꯩꯒꯤ ꯀꯖꯤꯟ ꯀꯦꯔꯂꯥꯗ ꯇꯧꯒ ꯂꯩ
ꯑꯁ ꯐꯩꯌꯦ ꯃꯣꯏꯒꯤꯗ ꯋꯥꯗ꯭ꯔꯗꯤ ꯅꯨꯡꯉꯥꯏꯔꯗꯤꯀꯣ
ꯎꯝ ꯗꯨꯒꯤ ꯑꯦꯀꯣꯃꯣꯗꯦꯁꯟ ꯐꯨꯗ ꯑꯦꯟ ꯑꯦꯀꯣꯃꯣꯗꯦꯁꯟꯖꯨ ꯄꯤꯌꯦ ꯇꯨꯒꯤ ꯑꯣꯖꯥ ꯏꯟꯚꯥꯏꯔꯣꯟꯃꯦꯟꯁꯨ ꯅꯨꯉꯥꯏ ꯏꯝꯕꯥꯏꯔꯣꯃꯦꯟꯁꯨ ꯅꯨꯉꯥꯏꯌꯦ ꯁꯤ ꯑꯈꯣꯏ ꯑꯉꯥꯡꯒ ꯇꯝꯕ ꯏꯁ꯭ꯇꯥꯜꯒ ꯃꯄꯥꯟꯗ ꯇꯝꯕ ꯏꯁ꯭ꯇꯥꯜꯗ ꯇꯣꯉꯥꯟꯕꯅꯤ ꯁꯤꯗꯗꯤ ꯐꯖꯅ ꯔꯦꯁꯇ꯭ꯔꯤꯛꯁꯟ
ꯃꯤꯅ
ꯐꯖꯅ ꯔꯦꯁꯇ꯭ꯔꯤꯛꯁꯟ ꯄꯤꯌꯦ ꯑꯥꯗꯗꯤ ꯐꯖꯅ ꯂꯣꯏꯅꯔꯒ ꯑꯗꯨꯝꯗꯣꯅꯤ ꯁꯤꯗꯗꯤ ꯐꯨꯅ ꯐꯨꯗ ꯂꯩꯔ ꯇꯥꯛꯈꯕꯗ ꯑꯗꯨꯝ ꯇꯧꯔꯤꯕ ꯑꯗꯨꯗꯗꯤ ꯑꯗꯨꯃꯥꯏꯅ ꯇꯧꯗꯦ
ꯁꯥꯇ꯭ꯔꯅ ꯐꯔꯗꯤꯀꯣ ꯁꯥꯇ꯭ꯔꯅ ꯐꯔꯗꯤ ꯅꯨꯡꯉꯥꯏꯕꯅꯤꯗ
ꯑꯗꯨꯅꯅꯦ ꯍꯧꯖꯤꯛ ꯑꯩꯈꯣꯏ ꯁꯤ ꯇ꯭ꯔꯦꯅꯤꯡ ꯂꯧꯕꯁꯨ ꯃꯣꯏꯅ ꯄ꯭ꯂꯦꯁꯃꯦꯟ ꯄꯤ ꯑꯗꯨꯝ ꯏꯝꯐꯥꯜꯗ ꯃꯅꯤꯄꯨꯔꯗ ꯇꯧꯅꯤꯡꯗꯕ
ꯎꯝ
ꯃꯄꯥꯟꯗ ꯆꯠꯀꯦ
ꯇꯧꯒꯅꯨꯗ ꯃꯅꯤꯄꯨꯔꯗꯗꯤ
ꯇꯧꯔꯣꯏ ꯁꯤꯂꯔꯤ ꯄꯤꯛꯑꯦ
ꯃꯄꯥꯟꯗ ꯇꯧꯋ‌ꯣ ꯇꯧꯔꯗꯤ
ꯎꯝ ꯀꯔ‌ꯦꯂꯥꯗ ꯆꯠꯅꯤꯡꯉꯥ ꯄꯨꯔꯥ ꯂꯩꯕꯅꯦ ꯑꯗꯨꯗ ꯋꯦꯗꯔꯁꯨ ꯏꯪꯉꯦ ꯍꯥꯏꯌꯦ ꯑꯗꯨ
ꯑꯩꯅ ꯇꯧꯔ‌ꯣ ꯑꯩꯗꯤ ꯑꯩꯗꯤ ꯔꯤꯁꯦꯞꯁꯅꯤꯁ ꯀꯨꯝꯕ
ꯇꯧꯔꯒ‌ꯦ ꯈꯟꯕꯅꯦ ꯍꯁꯄꯤꯇꯥꯜꯗ ꯀꯣ ꯏꯅꯦ ꯇꯧꯕꯗꯨꯗ ꯚꯦꯀꯦꯟꯁꯤ ꯂꯩꯕꯒꯤ ꯃꯥꯒꯤꯗꯣ ꯐ꯭ꯔꯦꯁꯔꯁ ꯇꯒꯤ ꯕꯤ ꯑꯦꯁ ꯁꯥꯔꯇꯤꯐꯤꯀꯦꯠ ꯂꯩꯔꯗꯤ ꯇ꯭ꯋꯦꯟꯇꯤ ꯐꯥꯏꯚ ꯐꯥꯎꯕ ꯄꯤꯒꯅꯤ ꯍꯥꯏꯌꯦꯕ ꯍꯧꯕꯗꯣ ꯏꯁꯇꯥꯔꯇꯤꯡꯗꯣ ꯑꯗꯣ ꯌꯥꯝ ꯍꯩꯩꯅꯕ
ꯎꯝ
ꯑꯗꯨ ꯂꯩꯇ꯭ꯔꯁꯨ ꯑꯇꯣꯞꯄꯗꯨꯒꯨꯝꯕꯗꯨꯕꯨ ꯑꯩꯗꯤ ꯍꯥꯏꯗꯤ ꯋꯥꯕꯒꯤ ꯑꯣꯖꯥ ꯇꯧꯕꯁꯨ ꯑꯗꯨ ꯌꯥꯝ ꯋꯥꯏꯕ ꯂꯥꯑ ꯑꯃꯒ ꯇꯧꯕꯗꯨꯒ ꯋꯥ ꯉꯥꯡꯉꯒ ꯂꯦꯁꯟ ꯄ꯭ꯂꯥꯟ ꯇꯧꯔꯒ ꯀꯣꯛ ꯊꯥꯗꯔꯒ ꯇꯧꯕꯗꯣ ꯑꯗꯨꯒꯤ ꯑꯁ ꯑꯩꯗꯣ ꯉꯝꯃꯔꯣꯏ ꯑꯗꯨꯒꯤ ꯈꯔ ꯐꯝꯃꯒ
ꯇꯕ ꯅꯠꯇ꯭ꯔꯥꯗꯤ ꯑꯗꯣ ꯑꯦꯛꯖꯥꯝ ꯃꯇꯝꯁꯦ ꯀꯩꯗꯧ ꯀꯔꯝꯕ ꯃꯇꯝꯔꯥ
ꯈꯪꯗꯦ
ꯑꯗꯨꯗꯨꯈꯛ ꯀꯔꯤꯗꯨ ꯌꯥꯝ ꯁꯥꯥꯏꯕꯅꯦ
ꯁꯥꯕꯅꯥ ꯁꯥꯕꯅꯥ
ꯑꯩꯗꯤ ꯏꯪꯉ‌ꯦ ꯑꯩꯗꯣ ꯉꯁꯥꯏꯗꯣ ꯇꯥꯔꯦ ꯅꯪꯒꯤ ꯚꯣꯏꯁ ꯊꯥꯔꯛꯄꯗꯣ
ꯎꯝ
ꯌꯥꯝ ꯅꯣꯛꯅꯤꯡꯉꯦ ꯑꯩꯗꯤ ꯒ꯭ꯌꯥꯟ ꯇꯥꯗꯕꯅꯦ ꯑꯩꯈꯣꯏ ꯏꯃꯥꯟꯅꯕꯤ ꯕ꯭ꯔꯦꯁ ꯍꯥꯞꯄꯗꯨꯅ ꯊꯥꯔꯛꯄ
ꯑꯗꯨ ꯑꯗꯨ ꯅꯨꯃꯤꯠꯇꯣ ꯃꯣꯏ ꯃꯌꯨꯝꯗ ꯃꯣꯏ ꯃꯌꯨꯝꯗ ꯍꯣꯜꯗꯦ ꯂꯩꯔꯒ ꯇꯧꯕꯒꯤꯅꯤ ꯑꯗꯨ
ꯅꯠꯇꯦ ꯑꯗꯨ ꯅꯨꯄꯥꯗꯨꯅ ꯊꯥꯔꯛꯄ ꯐꯣꯔꯋꯥꯔꯗ ꯇꯧꯔꯛꯄꯅꯦ
ꯐꯣꯔꯋꯥꯔꯗ ꯇꯧꯔꯛꯄꯅꯦ ꯒ꯭ꯔꯨꯞꯇ ꯎꯝ
ꯑꯗꯣ ꯅꯪꯁꯨ ꯉꯛꯄ꯭ꯔꯥ
ꯍꯣꯏꯅꯦ ꯉꯛꯑꯦ ꯑꯗꯨ ꯑꯩꯗꯤ ꯑꯩꯗꯤ ꯑꯩ ꯑꯩ ꯅꯠꯇꯦ ꯍꯥꯏꯅ ꯈꯟꯕꯅꯦ ꯀꯣꯟꯅ ꯅꯪꯅꯤ ꯍꯥꯏꯕ ꯑꯗꯨꯒꯤ ꯑꯃꯛ ꯆꯪꯂꯒ ꯇꯥꯕꯗ ꯑꯩ ꯈꯣꯟꯖꯦꯜ ꯑꯣꯔꯝꯕꯩ ꯋꯥꯅꯤ
ꯌꯥꯝ ꯅꯣꯛꯅꯤꯡꯉꯦ
ꯑꯗꯨꯅꯦ ꯅꯪꯗꯤ ꯉꯁꯤ ꯈꯛꯇꯪ ꯈꯪꯕ꯭ꯔꯥ
ꯎꯝ ꯅꯪꯒꯤꯗꯤ ꯒꯨꯗ ꯅ꯭ꯌꯨꯁ ꯑꯃꯁꯨ ꯊꯣꯛꯈ꯭ꯔꯦꯅ
ꯍꯣꯏ ꯅꯨꯡꯉꯥꯏꯌꯦ
ꯎꯝ ꯃꯪ ꯐꯔꯅꯤ ꯉꯁꯤ
ꯁꯤ ꯖꯨꯂꯥꯏ ꯊꯥꯔꯇꯤ ꯐꯥꯎꯗꯤ ꯔꯤꯆ ꯑꯟꯇꯤ ꯍꯥꯏꯗꯣꯏꯔ ꯁꯨꯒꯔ ꯃꯃꯤ ꯍꯥꯏꯗꯣꯏꯔꯥ
ꯇꯨꯀꯠꯆꯩꯌꯦ
ꯈ꯭ꯔꯥꯗꯤ ꯇꯧꯗꯕ ꯌꯥꯗ꯭ꯔꯦꯍꯦ ꯀꯔꯤꯔ ꯌꯥꯝ ꯁꯥꯌꯦ
ꯌꯥꯝ ꯁꯥꯕ꯭ꯔꯥ ꯅꯪ
ꯎꯝ ꯁꯥꯌꯦ ꯐꯦꯟ ꯂꯩꯇꯕꯅꯤꯅ ꯑꯈꯣꯏꯗꯤ ꯎꯄꯥꯏ
ꯐꯦꯟ ꯂꯩꯌꯨꯅ ꯅꯪꯒꯤ ꯇꯦꯕꯜ ꯐꯦꯟꯒꯨꯝꯕ ꯑꯩꯒꯤ ꯐꯦꯟ ꯑꯩꯒꯤ ꯐꯦꯟꯗꯨꯁꯨ ꯁꯦꯝꯃꯗꯤ ꯐꯒꯗꯕꯅꯦ
ꯅꯪ ꯂꯧꯕꯗꯣ ꯁꯦꯝꯗ꯭ꯔꯤꯕꯣ ꯍꯧꯖꯤꯛ ꯐꯥꯎ
ꯑꯩ ꯂꯧꯕ꯭ꯔꯥꯅꯦ
ꯅꯪ ꯂꯧꯔꯒ ꯑꯃꯨꯛ
ꯂꯥꯎ ꯍꯦ ꯇꯥꯅꯤꯡꯗꯦ ꯂꯧꯕ ꯂꯥꯛꯔꯒ ꯄꯨꯔꯒ ꯆꯠꯈ꯭ꯔꯒ ꯇꯥꯅꯤꯡꯗꯦ ꯂꯧꯗꯦ ꯀꯥꯏꯅ
ꯑꯁꯦꯡꯕ ꯄꯨꯔ ꯆꯠꯄ꯭ꯔꯥ
ꯄꯨꯈ꯭ꯔꯦꯅ ꯌꯥꯗꯕꯒꯤ ꯑꯩꯅ ꯏꯁꯇꯣꯔ ꯔꯨꯝꯗ ꯍꯥꯞꯄ ꯅꯪ ꯂꯧꯕ ꯂꯥꯛ ꯀꯦ ꯍꯥꯏꯅ ꯑꯩ ꯃꯄꯥꯟꯗ
ꯍꯣ ꯍꯣ ꯎꯝ ꯎꯝ ꯎꯝ ꯍꯣꯏ ꯍꯣꯏ ꯑꯗꯨꯕꯨ ꯑꯩ ꯍꯧꯖꯤꯛꯐꯥꯎ ꯅꯤꯡꯁꯤꯡꯕ ꯊꯣꯛ ꯇ꯭ꯔꯦ
ꯎꯝ ꯀꯣꯛꯇꯣ ꯌꯥꯏꯌꯦ ꯇ꯭ꯔꯥꯟꯁꯄ꯭ꯂꯥꯟ ꯇꯧꯕ ꯌꯥꯔꯦ ꯅꯪꯒꯤ ꯕ꯭ꯔꯦꯟꯗꯣ ꯈꯔ
ꯑꯗꯨꯒ ꯑꯩ ꯑꯥꯏꯔꯟ ꯔꯣꯠꯒꯨꯝꯕ ꯊꯝꯕꯤꯕꯗꯣ ꯑꯗꯨꯒꯨꯝꯕꯗꯁꯨ ꯌꯥꯝ ꯀꯥꯟꯅꯕꯅꯦ ꯅꯪ ꯁꯤꯖꯤꯟꯅꯗꯕ꯭ꯔꯥ ꯂꯧꯗꯕ꯭ꯔꯥ ꯑꯗꯣ ꯌꯥꯝ ꯌꯥꯝ ꯐꯥꯕꯅꯦ
ꯑꯗꯨꯅꯤ ꯈꯪꯗ꯭ꯔꯦ ꯑꯩ
ꯑꯩꯒꯤ ꯃꯩꯐꯨꯗꯨꯁꯨ
ꯃꯩꯐꯨꯗꯨꯗꯤ ꯃꯣꯏ ꯑꯥ ꯃꯈꯥꯗ ꯂꯩꯔꯝꯃꯅꯤ ꯃꯈꯥꯗ ꯂꯩꯕꯅꯦ ꯃꯩꯐꯨꯗꯤ ꯃꯥ ꯃꯊꯨꯟ ꯍꯣꯕꯗꯣ ꯁꯦꯝꯕꯤꯕ ꯑꯗꯨꯒꯤ ꯐꯖꯅ ꯂꯩꯕꯅꯦ ꯑꯗꯨꯒ ꯀꯔꯤꯔꯥ ꯅꯪꯅ ꯊꯝꯂꯝꯕ ꯑꯥꯏꯔꯟꯒꯤ ꯏꯁꯇꯤꯛ ꯌꯥꯝ ꯁꯥꯡꯕꯗꯨ
ꯎꯝ
ꯅꯪꯅ ꯃꯣꯏꯗ ꯄꯤꯕꯤꯕ꯭ꯔꯥ ꯑꯗꯣ
ꯁꯨ ꯀꯅꯥꯗ
ꯔꯦꯟ ꯂꯩꯕ ꯃꯐꯝꯗꯨꯗ ꯕꯣꯜ ꯗꯨ ꯃꯈꯣꯏꯗ ꯄꯤꯕꯤꯕ꯭ꯔꯥ ꯅꯪꯅ
ꯁꯨꯛꯄꯤ ꯄꯤꯗꯦ ꯀꯥꯗꯕꯒꯤꯁꯨ ꯄꯤꯗꯦ
ꯑ ꯏꯁꯇꯣꯔ ꯔꯨꯝꯗ ꯍꯥꯞꯄꯒꯨꯝ ꯇꯧꯋꯦꯀꯣ ꯏꯕꯥꯅꯤꯗꯣ ꯑꯩꯗꯣ ꯗꯔꯀꯥꯔ ꯇꯥꯔꯒ ꯊꯤꯔꯛꯄ ꯃꯇꯝꯗ ꯃꯣꯏꯅ ꯂꯣꯏꯅ ꯀꯛꯑꯒ ꯁꯤꯖꯤꯟꯅꯕ ꯋꯥꯅꯤꯗ ꯑꯗꯨ ꯃꯣꯏꯅ ꯒꯥꯟꯅ ꯄꯤꯕꯅꯤ ꯍꯥꯏꯌꯦꯌꯦ ꯈꯪꯗꯦ ꯄꯥꯎꯁꯦ
ꯑꯩꯁꯨ ꯑꯩꯁꯨ ꯑꯃꯨꯛ ꯂꯧꯅꯤꯡꯕꯅꯦ ꯑꯗꯨꯕꯨ ꯘꯔꯤꯗꯨꯀꯣ ꯂꯧꯅꯤꯉꯥꯏꯗꯣ ꯒꯥꯔꯤꯗꯣ
ꯑꯗꯨꯅꯦ ꯑꯗꯨꯗꯤ ꯌꯥꯝ ꯁꯥꯡꯉꯦꯕ ꯑꯗꯨ ꯑꯩ ꯀꯥꯔꯇꯦꯟ ꯍꯥꯞꯒꯦꯅ ꯊꯤꯔꯛꯄꯗꯣ ꯃꯣꯏ ꯃꯀꯛ ꯃꯀꯛ ꯀꯛꯑꯒ ꯄꯥꯏꯔꯝꯕ ꯋꯥꯅꯤꯗ ꯁꯥꯎꯅꯤꯡꯉꯦ
ꯇꯜꯂꯦꯀꯣ
ꯑꯅꯤ
ꯑꯩ ꯄꯤꯗꯦꯍꯦ
ꯅꯪꯅ ꯄꯤ ꯍꯥꯏꯌꯦ ꯑꯩꯉꯣꯟꯗꯗꯤ
ꯂꯣꯏꯔꯦ ꯁꯥꯎꯅꯤꯡꯕꯅ ꯁꯥꯎꯅꯤꯡꯕꯅ
ꯅꯪ ꯅꯨꯄꯤ ꯊꯣꯛꯑꯗꯤ ꯆꯠꯂꯒ ꯐꯨꯋꫭ